ꯍꯥꯂꫭ
ꯍꯜꯂꯣ ꯑꯣ ꯇꯥꯔꯦ ꯇꯥꯔꯦ ꯅꯦꯠꯋꯥꯛꯁꯦ ꯈꯔꯒ ꯅꯨꯡꯉꯥꯏꯇꯕ ꯑꯗꯨꯗꯨꯒꯤ
ꯎꯝ ꯑꯥ ꯑꯥꯈꫭꯏ ꯑꯩꯒꯤ ꯈꯣꯟꯖꯦꯜꯗꯤ ꯀꯩꯁꯨ ꯇꯧꯗꯕ꯭ꯔꯣ
ꯇꯧꯗꯦ ꯇꯧꯗꯦ ꯏꯆꯦ ꯇꯧꯗ꯭ꯔꯦ
ꯑꯣ ꯁꯦ ꯁꫭꯃꫭꯂꯥꯏ ꯍꫭꯏ ꯁꯥꯟꯅꯕꯗꯤ ꯀꯩꯅꯣ ꯇꯧꯋꯦꯕ ꯈꯣꯟꯖꯤꯜ ꯇꯞꯄꯤ ꯈꯣꯠꯄꯤ ꯑꯗꯨꯝ ꯇꯧꯋꯦ ꯇꯧꯕꯗꯤ
ꯑꯣ ꯇꯧꯗ꯭ꯔꯦ ꯏꯆꯦ ꯅꯪ ꯅꯣꯡ ꯇꯥꯕ꯭ꯔꯥ
ꯇꯥꯏ ꯑꯗꯣ ꯈꯔ ꯍꯟꯊꯕ ꯃꯥꯜꯂꯦ ꯍꯧꯖꯤꯛ ꯃ ꯎꯝ ꯑꯗꯨ ꯍꯒ ꯀꯩꯀꯩ ꯏꯟ ꯆꯪ ꯆꯥꯟꯅꯈ꯭ꯔꯕ
ꯍꯥꯏꯀꯟ ꯇꯔ ꯑꯩꯈꯣꯏ ꯀꯩꯅꯣ ꯊꯣꯡꯉꯦ ꯑ ꯆꯦ ꯁꯣꯃꯂꯥꯅ ꯀꯥꯉꯧꯍꯧꯔꯦ
ꯎꯝ
ꯇꯥꯕ꯭ꯣꯏ ꯆ
ꯇꯌꯦꯦ ꯇꯌꯦ ꯇꯥꯏꯌꯦ ꯎ
ꯂꯦꯅꯤꯀꯥꯅ ꯆꯝꯊꯣꯡ ꯊꯣꯛꯣꯡꯑꯦ ꯑꯩꯅ ꯆꯥꯛ ꯀꯥꯝꯃꯦ ꯑꯗꯨꯗꯨꯒ ꯁꯥꯔꯦꯆ ꯗꯩꯅ
ꯑꯩꯈꯣꯏꯒꯤꯗꯤ ꯏꯔꯣꯟꯕ ꯂꯐꯨ ꯏꯔꯣꯟꯕ ꯑꯗꯨꯒ ꯉꯥ ꯑꯇꯥꯎꯕ ꯑꯃꯒ ꯄꯤꯔꯦ
ꯉꯁꯤ ꯀꯩꯅꯣꯒꯤ ꯀꯩ ꯉꯁꯤ ꯉꯥ ꯑꯇꯥꯎꯕꯤꯕ ꯇꯥꯕ꯭ꯔꯕ
ꯑꯇꯥꯎꯕ ꯄꯤꯕ ꯇꯥꯏ ꯑꯗꯨꯒ ꯐ꯭ꯔꯥꯏꯗꯦꯗ ꯅꯥꯏ ꯌꯦꯟ ꯑꯣꯏꯅ ꯄꯤꯌꯦꯕ
ꯎꯝ ꯁꯟꯗꯦꯗꯤ ꯀꯩꯝ ꯇꯧꯗꯕ
ꯁꯟꯗꯦ ꯌꯌꯨꯛ ꯎꯇꯤ ꯇꯧꯋꯤ ꯑꯇꯩꯗꯤ ꯀꯩꯝ ꯇꯧꯗꯦ ꯅꯨꯃꯤꯗꯥꯡꯗ ꯕꯣꯔꯥ ꯑꯗꯨ ꯑꯗꯨ ꯃꯥꯏꯅ ꯕꯣꯔꯥ ꯑꯗꯨꯒ ꯀꯥꯡꯁꯣꯏ ꯀꯥꯡꯁꯣꯏꯗꯦ ꯀꯥꯞꯄꯤ
ꯎꯝ ꯑꯩꯈꯣꯏ ꯊꯥꯅꯁꯦ ꯗꯤ ꯑꯦꯝꯒꯤ ꯍꯣꯁꯇꯦꯜꯗꯔꯛꯄꯗꯣ ꯍꯁꯦꯂꯦ ꯗꯣ ꯀꯩꯅꯣꯤ ꯐꯥꯏꯗꯦ ꯅꯨꯃꯤꯠꯇꯅ ꯌꯦꯔꯨꯝ ꯄꯤꯔꯦ ꯑꯗꯨꯗꯨꯒ ꯁꯤ ꯆꯦ ꯀꯅ ꯇꯥꯕ꯭ꯔꯥ
ꯇꯥꯏꯌꯦ ꯇꯥꯏꯌꯦ ꯍ
ꯑꯗꯨꯗꯨꯒ ꯎ ꯀꯩꯅꯣ ꯅꯨ ꯅ ꯁꯟꯗꯦ ꯅꯨꯃꯤꯠꯇꯅ ꯑꯌꯨꯛꯇꯅ ꯎꯠꯇꯤ ꯇꯥꯡꯗꯅ ꯀꯩꯅꯣ ꯊꯣꯡꯕ ꯄꯤ ꯌꯦꯟ ꯊꯣꯡꯕ ꯅꯠꯇ꯭ꯔꯒꯅ ꯌꯦꯟ ꯊꯣꯡꯕ ꯄꯤꯔꯦ ꯑꯗꯨꯒ ꯋꯦꯅꯦꯁꯗꯦ ꯅꯨꯃꯤꯠꯇꯅ ꯉꯥ ꯊꯣꯡꯕ ꯄꯤ
ꯎꯝ ꯑ ꯉꯥ ꯊꯣꯡꯕ ꯑꯩꯗꯤ ꯉꯥ ꯊꯣꯡꯕꯗ ꯑꯣꯏꯅ ꯆꯥꯅꯤꯡꯉꯕꯅꯦ
ꯎꯝ ꯏꯆꯁꯨ ꯂꯩꯁꯦ ꯍꯥꯏꯕ ꯌꯥꯗꯕ꯭ꯔꯥ
ꯀꯩꯕ
ꯍꯥꯏꯗꯤ ꯌꯦꯟ ꯊꯣꯡꯕ ꯆꯥꯅꯤꯡꯗꯕꯉꯩ ꯉꯥ ꯊꯣꯡꯕ ꯆꯥꯕ ꯈꯣꯠꯄ ꯃꯤ ꯌꯦꯟ ꯊꯣꯡꯕ ꯆꯥꯗꯕꯁꯨ ꯌꯥꯎꯋ ꯅꯩꯗꯅ
ꯎꯝ ꯑꯗꯨꯕꯨꯗꯤ ꯆꯥꯕꯅꯦ ꯆꯥꯕꯅꯤ ꯍꯥꯏꯕꯗꯤ ꯌꯦꯟ ꯊꯣꯡꯕ ꯆꯥꯗꯕ ꯌꯦꯟ ꯆꯥꯗꯕꯒꯤ ꯁꯨꯃꯥꯏꯅ ꯇꯣꯈꯥꯏꯅ ꯉꯥ ꯇꯧꯋꯦꯕ ꯁꯤꯗꯁꯨꯀꯣ
ꯑꯥ
ꯉꯥ ꯊꯣꯡꯕ ꯅꯨꯃꯤꯠꯀꯤꯗꯤ ꯉꯥ ꯈꯛꯇꯅꯤꯗꯅꯄꯤꯤꯔꯤꯁꯦ ꯉꯥ ꯇꯥꯕ ꯅꯨꯃꯤꯠꯇꯤ ꯉꯥꯡꯒ ꯏꯔꯣꯟꯕꯒ ꯄꯤꯗꯅ ꯑꯗꯨꯗ ꯉꯥꯁꯦ ꯃꯔꯛꯇ ꯑꯃꯨꯛꯃꯨꯛ ꯇꯥꯎꯕ ꯈꯛꯇ ꯑꯌꯥꯝꯕ ꯑꯗꯨꯝ ꯑꯌꯥꯝꯕ ꯇꯥꯎꯕꯃꯛꯇ ꯄꯤꯌꯦꯕ ꯑꯩꯅꯣ ꯍꯥꯏꯕꯅ ꯑꯃꯨꯛꯃꯨꯛ ꯊꯣꯡꯕꯁꯦ ꯃꯔꯛꯇ ꯌꯥꯜꯂꯒꯗꯤ ꯍꯔꯥꯎꯗꯅꯤꯗꯅ ꯑꯩꯈꯣꯏꯁꯨ ꯑ ꯑꯋꯥꯖ ꯄꯤꯈꯠꯂꯛꯄꯁꯤꯗ ꯇꯟꯁꯤꯜꯂꯤꯦꯕ ꯑꯇꯥꯎꯕꯗꯣ ꯑꯊ ꯑ ꯑꯃꯃꯨꯛ ꯆꯥꯅꯤꯡꯉꯛꯑꯦꯕ
ꯃꯥꯅꯦ ꯑꯗꯨꯝ ꯈꯔ ꯈ ꯁꯤꯟꯅꯔ ꯄꯤꯔꯒꯦ ꯗꯤ ꯐꯒꯗꯕ
ꯎꯝ ꯎꯝ ꯑꯗꯨꯃꯥꯏꯅ ꯄꯤꯔꯗꯤ ꯐꯗꯧꯅꯤ ꯑꯗꯨꯝ ꯄꯤꯕꯤꯗꯦ ꯑꯗꯨꯒ ꯍꯥꯏꯕꯁꯨ ꯍꯥꯏꯕꯁꯨ ꯍꯥꯏꯕꯁꯦ ꯃꯣꯏ ꯃꯦꯖꯣꯔꯤꯇꯤ ꯌꯦꯡꯉꯒꯁꯨ ꯇꯧꯔꯛꯏ ꯑꯣꯏꯒꯅꯦꯕ ꯑꯩꯈꯣꯏꯁꯨ ꯅꯍꯥꯟꯋꯥꯏ ꯦꯝꯕꯤꯦꯒꯤ ꯍ ꯍꯣꯁꯇꯦꯜꯁꯦ ꯂꯩꯕ ꯀꯥꯟꯗ ꯍꯣꯁꯇꯦꯜ ꯑꯇꯣꯞꯄꯗ ꯂꯩꯕ ꯀꯥꯟꯗ ꯑꯗꯨꯝ ꯊꯣꯡꯉ ꯂꯣꯏ ꯄꯤꯌꯦꯕ ꯑꯌꯥꯝꯕꯅ ꯑꯗꯣ ꯊꯣꯡꯉꯒ ꯄꯤꯔꯛꯇꯕꯩ ꯃꯔꯝ ꯂꯩꯔꯝꯒꯅꯤꯗꯅꯀꯣ ꯑꯗꯨꯒꯤ ꯑꯣꯏꯔꯝꯗꯧ ꯃꯥꯜꯂꯦꯕ ꯁꯨꯝ ꯊꯣꯡꯉ ꯄꯤꯕꯤꯒꯅꯨ ꯑꯇꯥꯎꯕꯁꯤꯅ ꯍꯦꯟꯅ ꯄꯥꯝꯖꯩ ꯑꯗꯨ ꯇꯧꯋꯤ ꯑꯗꯨꯒ ꯊꯣꯡꯕꯗꯁꯨ ꯑꯩꯈꯣꯏꯒꯤ ꯀꯃꯥꯏ ꯍꯥꯏꯅꯤ ꯉꯥ ꯃꯊꯣꯡ ꯌꯥꯝ ꯌꯥꯎꯔꯛꯇꯕꯤ ꯃꯍꯤꯒꯨꯝꯕ ꯃꯐꯣꯡꯒ ꯃꯐꯣꯜꯒꯨꯝꯕ ꯌꯥꯎꯔꯛꯄꯅ ꯍꯦꯟꯅ ꯌꯥꯝꯕꯁꯨ ꯂꯩꯗꯅ
ꯑꯗꯨꯝ ꯇꯣꯏꯅ ꯊꯣꯡꯉꯒ ꯑꯗꯨ ꯄꯨꯡ ꯇꯣꯏꯅ ꯇꯣꯏꯈꯤꯕꯗꯣ
ꯎꯝ ꯎꯝ ꯑꯗꯨꯃꯥꯏꯅ ꯇꯧꯔꯝꯕꯁꯨ ꯌꯥꯎꯔꯝꯒꯗ꯭ꯔꯣ ꯈꯪꯗꯦ ꯑꯗꯨꯒꯤꯔꯛ ꯈꯪꯗꯦꯕ ꯑꯗꯨꯃꯥꯏꯅ ꯑꯣꯏꯔꯝꯗꯣꯏ ꯃꯥꯅꯤ
ꯏ ꯃꯦꯆꯅꯔꯤꯒꯤ ꯑꯗꯨꯝ ꯃꯣꯏ ꯀꯛꯉꯩꯅ ꯑꯗꯨꯝ ꯄꯥꯏꯔꯦ ꯅꯠꯇ꯭ꯔꯒꯅ ꯑꯗꯨꯝ ꯑ ꯎꯝ ꯃꯤ ꯈꯔꯅ ꯅꯨꯡꯉꯥꯏ ꯆꯔꯏꯅ ꯀꯃꯥꯏꯅ ꯇꯣꯏꯩꯅꯣ
ꯎꯝ ꯎꯝ ꯀꯣꯛ ꯑꯩꯈꯣꯏꯒꯤ ꯀꯤꯌꯥꯔ ꯇꯦꯛꯀꯔꯗꯣ ꯀꯦꯌꯔ ꯇꯦꯛꯀꯔ ꯍꯣꯏꯅ ꯃꯣꯏꯅ ꯑꯗꯨꯝ ꯄꯥꯏ ꯑꯗꯨꯒꯗꯨ ꯏꯟꯖꯥꯡ ꯅꯥꯄꯤ ꯀꯩꯀꯥꯗꯣ ꯀꯛꯁꯤꯡꯗ ꯄꯤꯊꯔ ꯊꯣꯡꯕꯗꯣ ꯑꯗꯨꯃꯥꯏ ꯑꯗꯨꯝ ꯇꯧꯋꯦ ꯑꯩꯈꯣꯏꯅ ꯑꯩꯈꯣꯏ꯫ ꯃꯤꯅ ꯄꯥꯏꯖꯗꯦꯕ ꯑꯗꯨꯒ ꯑꯇꯣꯞꯄ ꯍꯣꯁꯇꯦꯜꯒꯨꯝꯕꯗꯤ ꯀꯩꯅꯣ ꯇꯧꯕ ꯃꯣꯏ ꯁꯥꯇꯔꯅ ꯑꯗꯨꯝ ꯄꯥꯏꯔꯒ ꯑꯗꯨꯝ꯫ ꯊꯣꯡꯕꯤꯗꯣ ꯑꯗꯨꯁꯨ ꯌꯥꯎꯗꯕ ꯃꯥꯟꯗꯦꯕ ꯑꯗꯣ ꯑꯩꯈꯣꯏ ꯁꯤꯒꯤꯗꯤ ꯄꯥꯏꯗꯦ ꯑꯃꯇ꯫
ꯑꯗꯨꯃꯥꯏꯅ ꯁꯥꯇ꯭ꯔꯅ ꯄꯥꯏꯔꯒ ꯇꯧꯕꯁꯨ ꯌꯥꯎꯅꯕ ꯃꯥꯜꯂꯦ꯫ ꯑꯗꯨꯝ ꯃꯣꯏꯅ ꯑꯣꯏꯅ꯫ ꯀꯩꯊꯦꯜꯒ ꯑꯗꯨꯝ ꯆꯠꯂꯒ ꯍꯦꯟꯖꯥꯡ ꯅꯥꯄꯤ ꯀꯩꯀꯥꯁꯦ ꯉꯁꯤꯒꯤ꯫ ꯂꯤꯏ ꯑꯃ ꯊꯦꯠ ꯇꯣꯏꯑꯦꯗꯅ꯫ ꯍꯥꯏꯗꯤ ꯃꯟꯗꯦꯗꯅ ꯁꯤ ꯅꯤ꯫ ꯄꯤꯖꯕ ꯇ꯭ꯋꯤꯁꯗꯦꯅ ꯁꯤꯅꯤ ꯄꯤꯖꯕ ꯍꯥꯏꯔ꯫ ꯀꯊꯦꯡꯒ ꯆꯠꯄ ꯈꯣꯠꯄ ꯑꯗꯨꯃꯥꯏꯅ ꯇꯧꯅꯕꯁꯨ ꯈꯔ ꯌꯥꯎꯔꯝꯗꯨ ꯃꯥꯂꯦ꯫ ꯑꯩꯈꯣꯏ ꯊꯥꯏꯅ ꯏꯟꯖꯥꯡ ꯍꯥꯎꯗ꯭ꯔꯀꯥꯟꯗ ꯑꯩꯈꯣꯏꯁꯨ ꯀꯦꯌꯔ ꯇꯦꯀꯔꯅ ꯁꯤꯜꯂꯦꯕ꯫
ꯎꯝ꯫
ꯑꯗꯨꯒ ꯍꯤꯟꯖꯥꯡ ꯈꯣꯠꯇ꯭ꯔꯀꯥꯟꯗ꯫ ꯑꯩꯈꯣꯏ ꯒꯩꯅ ꯇꯧꯋꯦ ꯑꯗꯨꯒ ꯑꯩꯈꯣꯏ ꯄꯥꯏꯖꯔꯒꯦ꯫ ꯈꯣꯠꯅꯒꯦ ꯀꯥꯏꯅ ꯍꯥꯏꯔꯒ꯫ ꯑꯗꯨꯃꯥꯏ ꯇꯧ
ꯃꯥꯅꯦ ꯑꯗꯨꯃꯥꯏꯅ ꯑꯃꯔꯣꯝꯗ ꯁꯥꯇ꯭ꯔꯅ ꯄꯥꯏꯕꯁꯤꯁꯨ ꯐꯩ꯫ ꯑꯃꯔꯣꯝꯗ ꯑꯃ ꯀꯩꯅꯣꯅ꯫ ꯄꯥꯏꯕꯁꯤꯁꯨ ꯐꯩ ꯍꯥꯏꯕꯗꯤ ꯁꯥꯇ꯭ꯔꯅ ꯄꯥꯏꯕꯁꯤꯁꯨ ꯁꯥ ꯄꯥꯏ ꯇꯥꯔꯒꯗꯤ꯫ ꯑꯃꯒꯤꯁꯨ ꯃꯇꯝ ꯀꯥꯏꯊꯣꯛꯑꯒꯗꯤ꯫ ꯆꯠꯇꯨꯏ ꯅꯠꯇ꯭ꯔꯥ ꯂꯣꯏꯅꯃꯛꯁꯦ꯫ ꯃꯤꯗꯣ ꯈꯖꯤꯛ ꯈꯔꯥꯛ ꯂꯩꯕꯗꯤ ꯅꯠꯇꯦ ꯑꯃꯅꯤ ꯂꯩꯕꯗꯤ ꯅꯠ ꯇꯦꯗꯅ ꯃꯤ ꯃꯌꯥꯝ꯫ ꯃꯌꯥꯝ ꯄꯨꯝꯅꯃꯛꯀꯤ ꯊꯣꯉꯛꯇꯣꯏꯅꯤꯅ ꯁꯥꯇ꯭ꯔ ꯑꯃꯈꯛꯅꯗꯤ ꯄꯥꯏꯔꯛꯑꯣꯏ
ꯄꯥꯏꯔꯛꯑꯣꯏ ꯄꯥꯏꯔꯛꯑꯣꯏ ꯄꯥꯏꯔꯛꯑꯣꯏ ꯃꯣꯏ ꯈꯔ ꯒ꯭ꯔꯨꯞ ꯒ꯭ꯔꯨꯞ ꯈꯥꯏꯗꯣꯛꯑꯒ꯫ ꯑꯃꯥꯏꯅ꯫
ꯎ ꯒ꯭ꯔꯨꯞ ꯒ꯭ꯔꯨꯞ ꯈꯥꯏꯗꯣꯛꯑ ꯄꯥꯏꯅꯔꯛꯇꯦꯅꯤꯅ ꯑꯗꯣ ꯒ꯭ꯔꯨꯞ ꯒ꯭ꯔꯨꯞ ꯈꯥꯏꯗꯣꯛꯑ ꯄꯥꯏꯅꯔꯛꯄ ꯍꯥꯏꯗꯨꯗꯤ ꯀꯩꯒꯨꯝꯕ ꯃꯇꯝꯗ ꯃꯣꯠ ꯆꯥꯅꯔꯛꯇꯕꯁꯨ ꯌꯥꯎꯔꯛ
ꯃꯥꯅꯦ ꯌꯥꯎꯔꯛꯀꯅꯤ ꯁꯥꯎꯔꯛ ꯇꫭꯏꯅꯦ ꯍꫭꯏ
ꯑꯗꯨꯅ ꯀꯦꯌꯔ ꯇꯦꯛꯀꯔꯅ ꯑꯃꯔꯣꯝꯗ ꯄꯥꯏꯕꯗꯨꯁꯨ ꯐꯩ ꯑꯗꯨꯒ ꯆꯤꯟꯖꯥꯛꯀꯤ ꯍꯥꯏꯕꯗꯤ ꯆꯥꯕ ꯊꯛꯄꯒꯤ ꯃꯇꯥꯡꯗꯗꯤ ꯀꯦꯌꯔ ꯇꯦꯛꯀꯔꯅ ꯄꯥꯏꯕꯁꯨ ꯀꯩꯁꯨꯕꯨꯗꯤ ꯀꯥꯏꯗꯦ ꯍꯥꯏꯕ ꯑꯩꯈꯣꯏꯅ ꯍꯥꯏꯕꯗ ꯃꯣꯏꯁꯨ ꯑꯗꯨꯝ ꯇꯧꯕꯗꯤ ꯇꯧꯕꯅꯤ ꯅꯠꯇꯦ ꯅꯠꯇ꯭ꯔꯥ ꯑꯗꯨ ꯑꯣꯏꯇꯥꯔꯒꯁꯨ ꯎꯝ ꯁꯥꯠ ꯠꯇꯅ ꯄꯥꯏꯕꯁꯤꯁꯨ ꯍꯥꯏꯕꯗꯤ ꯁꯤꯗꯤ ꯑꯩꯈꯣꯏ ꯍꯛꯊꯦꯡꯅꯅ ꯄꯨꯝꯅꯃꯛꯅ ꯆꯥꯔꯤꯅꯤ ꯀꯦꯌꯔ ꯇꯦꯀꯔ ꯍꯥꯏꯕꯁꯤ ꯄꯤꯔꯝꯃꯅꯤ ꯏꯟꯖꯥꯡ ꯍꯥꯎꯕ ꯅꯨꯃꯤꯠꯇ ꯀꯩꯅꯣ ꯇꯧꯔꯒ ꯈꯔ ꯀꯨꯞꯅ ꯌꯦꯡꯉꯝꯃꯅꯤ ꯍꯥꯎ ꯑꯗꯨꯒꯤ ꯅꯨꯃꯤꯠꯁꯤꯗ ꯃꯤ ꯀꯃꯥꯏ ꯀꯌꯥꯝ ꯂꯧꯏꯤ ꯈꯣꯠꯂꯤ ꯄꯥꯛꯅ ꯃꯣꯏ ꯆꯥ ꯌꯥꯎꯗꯕꯁꯨ ꯌꯥꯎꯋꯦꯕ ꯍꯦꯛꯇ ꯆꯥꯗꯦꯗꯅ ꯃꯣꯏꯗꯤ ꯑꯌꯥꯝꯕ ꯑꯗꯨꯅ ꯁꯥꯇ꯭ꯔꯅ ꯁꯥꯇ꯭ꯔ ꯃꯣꯏꯅ ꯀꯃꯥꯏꯅ ꯆꯥꯔꯤ ꯍꯥꯎꯔꯤꯕ ꯕ ꯍꯥꯎꯇꯤꯕ ꯁꯤꯅ ꯀꯃꯥꯏꯅ ꯀ꯭ꯋꯥꯂꯤꯇꯤ ꯇꯤ ꯃꯦꯟꯇꯦꯟ ꯇꯧꯏ ꯈꯣꯠꯂꯤ ꯑꯗꯨ ꯌꯦꯡꯗꯦ
ꯃꯥꯅꯦ
ꯇ꯭ꯔ ꯃꯁꯥꯅ ꯇꯧꯖꯕꯖꯤꯗꯤ ꯃꯣꯏ ꯂꯣꯏ ꯆꯥꯔꯤꯅꯤꯅ
ꯑꯣ ꯃꯥꯅꯦ ꯑꯃꯅꯕꯤ ꯍꫭꯏ ꯃꯥꯅꯦ ꯀꯥꯟꯅꯕ ꯑꯃ ꯂꯩꯔꯦ ꯑꯃꯥꯡꯕ ꯑꯃ ꯂꯩꯔꯦ ꯂꯣꯏꯅꯃꯛ
ꯎꯝ ꯎꯝ ꯃꯥꯅꯤ
ꯎꯝ ꯀꯩꯅꫭ ꯉꯁꯤꯗꯤ ꯀꯩꯅꫭ ꯈꯔ ꯆꯪ ꯆꯠꯂꯨꯔꯦ ꯀꯩꯅꯣ ꯗꯤꯄꯥꯔꯠꯃꯦꯟꯗ
ꯎꯝ ꯗꯤꯄꯥꯔꯠꯃꯦꯟ ꯆꯠꯂꯨꯔꯦ ꯗꯤꯄꯥꯔꯠꯃꯦꯟ ꯆꯠꯂꯨꯕ ꯍꯜꯂꯛꯄꯒ ꯊꯕꯛ ꯏꯪ ꯈꯥꯡ ꯂꯣꯏꯁꯜꯂꯦ ꯗꯨꯒ ꯆꯥꯛꯆꯥ ꯊꯣꯛꯑꯦ ꯗꯨ ꯂꯣꯏꯔꯛ ꯂꯄꯗꯒꯤ ꯃꯊꯪ ꯃꯊꯪ ꯀꫭꯜ ꯋꯥꯔ ꯉ ꯍꯥꯛ ꯉꯍꯥꯛ ꯁꯥꯟꯅꯔꯦ ꯑꯗꯨꯃꯥꯏꯅ ꯇꯧꯔꯦ ꯂꯩꯔꯤ ꯅꯪ ꯗꯤ ꯉꯁꯤ ꯀꯥꯏ ꯀꯥꯏ ꯆꯠꯂꯨꯔꯕ ꯆꯠꯊꯣꯛꯄ꯭ꯔꯣ ꯆꯠꯊꯣꯛꯇꯕ꯭ꯔꯣ
ꯀꯩꯅꯣꯗ ꯂꯥꯏꯕ꯭ꯔꯦꯔꯤꯗ ꯂꯥꯏꯕꯦꯔꯤ ꯅ ꯄꯥꯡꯉꯩꯗꯣ ꯏꯆꯦ ꯀꯥ ꯃꯉꯨꯡ ꯂꯩꯕꯁꯦ ꯂꯥꯏꯔꯤꯛꯇꯣ ꯌꯥꯝ ꯄꯥꯗꯦꯕ ꯑꯗꯨꯝ ꯇꯟꯗꯅ ꯑꯗꯨꯗꯨꯅꯥ ꯂꯥꯏꯕ꯭ꯔꯤꯗꯣ __ ꯊꯥ ꯑꯅꯤ ꯑꯍꯨꯝ ꯁꯨꯔꯦ ꯑꯗꯨꯝ ꯆꯜꯂꯛꯄ ꯑꯗꯨ ꯂꯥꯏꯕ꯭ꯔꯦꯔꯤꯗꯣ ꯉꯁꯤ ꯈꯔ ꯉꯁꯤ ꯆꯠꯂꯨꯔꯦ ꯆꯥꯛꯆꯥ ꯃꯥꯄꯜ ꯃꯥꯄꯜ ꯍꯦ ꯇꯔꯥ ꯇꯔꯥ ꯇꯥꯔꯦ ꯂꯥꯏꯕ꯭ꯔꯤꯗ ꯌꯧꯕ ꯑꯗꯨꯗꯨꯒ ꯂꯥꯏꯕ꯭ꯔꯤꯗ ꯆꯠꯂꯨꯔꯦ ꯂꯥꯏꯔꯤꯛ ꯉꯥꯍꯛ ꯄꯥꯔꯨꯔꯦ ꯄꯔꯛꯑꯦ ꯑꯗꯨꯒ ꯄꯨꯡ ꯃꯔꯤ ꯇꯥꯔꯛꯄꯩꯗ ꯍꯜꯂꯛꯑꯦ
ꯑꯗꯣ ꯎꯝ ꯂꯥꯏꯕꯔꯤ ꯆꯠꯂꯄꯁꯦ ꯅꯣꯏ ꯁꯤꯒꯤ ꯁꯦꯟꯇ꯭ꯔꯦꯟ ꯌꯨꯅꯤꯚꯔꯁꯤꯇꯤꯒꯤ ꯂꯥꯏꯕ꯭ꯔꯤꯁꯤꯔꯥ ꯅꯠꯇ꯭ꯔꯒꯅ ꯑꯇꯣꯞꯄ
ꯑ ꯑꯇꯣꯄꯗ ꯄꯩꯁꯥ ꯊꯤꯔꯥꯒ
ꯎꯝ ꯊꯥꯒꯤ ꯄꯩꯁꯥ ꯀꯌꯥꯅꯣ
ꯂꯨꯄꯥ ꯂꯤꯁꯤꯡ ꯑꯃ
ꯐꯦꯁꯤꯂꯤꯇꯤꯗꯤ ꯀꯃꯥꯏ ꯇꯧꯒꯦ
ꯎꯝ ꯂꯨꯄꯥ ꯂꯤꯁꯤꯡ ꯂꯧꯋꯦꯀꯣ ꯏꯆꯦ ꯑꯗꯣ ꯀꯩꯅꯣ ꯇꯧꯋꯦ ꯌꯥꯝ ꯑꯩꯈꯣꯏꯅ ꯆꯠꯄ ꯃꯐꯝ ꯑꯩꯅ ꯆꯠꯂꯤꯕ ꯃꯍꯩꯁꯪ ꯀꯧꯋꯦꯕꯀꯣ ꯃꯣꯏꯗꯣ ꯅꯨꯡꯕꯨꯗꯤ ꯅꯨꯡꯉꯥꯏ ꯑꯗꯣ ꯋꯥꯁꯔꯨꯝ ꯀꯩꯀꯥꯗꯣ ꯅꯨꯄꯥꯒ ꯅꯨꯄꯤꯒꯗ ꯑꯗꯨꯝ ꯄꯨꯜꯍꯜꯂꯦꯕ ꯈꯪꯉꯕ꯭ꯔꯥ ꯈꯔ ꯅꯨꯡꯉꯥꯏꯔꯛꯇ꯭ꯔꯕ ꯑꯗꯒꯤꯗꯤ ꯑꯗꯨꯝ ꯑꯩꯅ ꯑꯃꯨꯛ ꯑꯁ ꯈꯜꯂꯛꯑꯦ ꯑꯃꯨꯛ ꯂꯥꯏꯕ꯭ꯔꯤ ꯆꯠꯄꯗꯣ ꯂꯥꯏ ꯅꯣꯡꯉꯥꯟꯕꯗꯒꯤ ꯑꯃꯨꯛ ꯂꯥꯏꯕ꯭ꯔꯤ ꯆꯠꯇꯨꯔꯦꯅ ꯂꯥꯏꯔꯤꯛꯑꯝꯇꯥ ꯄꯥꯗꯕꯤꯗ ꯏꯔꯨ ꯃꯥꯏꯊꯖꯔꯅꯤ ꯑꯗꯨꯝ ꯖꯟꯖ ꯑꯗꯨꯝ ꯂꯥꯡꯉꯅꯤ ꯆꯥꯛ ꯑꯃꯨꯛ ꯊꯣꯡꯉꯅꯤ ꯑꯃꯃꯨꯛ ꯇꯧꯔꯅꯤ
ꯎꯝ
ꯇꯔꯥ ꯅꯤꯄꯥꯜ ꯃꯈꯥꯏ ꯃꯥꯄꯜ ꯇꯔꯥ ꯑꯗꯨꯝ ꯆꯠꯂꯅꯤ ꯂꯥꯏꯕ꯭ꯔꯤꯗ ꯂꯥꯏꯕꯔ꯭ꯤ ꯆꯠꯄꯗꯩ ꯑꯃꯨꯛ ꯂꯥꯏꯔꯤꯛꯁꯨ ꯑꯗꯨꯝ ꯍꯥꯏꯗꯤ ꯄꯥꯕꯁꯨ ꯌꯥꯎꯋꯤ ꯇꯨꯝꯕꯁꯨ ꯑꯗꯨꯝ ꯈꯔꯁꯨ ꯇꯨꯝꯃꯤꯗꯅ ꯑꯗꯨꯗꯨꯒꯤ ꯑꯗꯨꯃꯥꯏ ꯌꯥꯎꯔꯦ ꯑꯗꯨꯗꯨꯒ__ ꯅꯣꯡꯉꯥꯕꯩ ꯅꯨꯃꯤꯠꯠꯇꯥꯕꯨ ꯑꯗꯨꯝ ꯂꯥꯏꯕ꯭ꯔꯤꯗ ꯄꯥꯔꯦꯅ ꯅꯨꯡꯗꯥꯡ__ ꯁꯨꯛꯄ ꯄꯥꯔꯣꯏ ꯑꯗꯨꯗꯨꯅ ꯑꯃꯨꯛ ꯑꯩ ꯆꯠꯂꯒꯒꯨꯝꯁꯤ꯭ꯔ ꯂꯥꯛꯑꯔꯣꯏꯗꯤ ꯍꯥꯏꯔꯝꯃꯦꯕ ꯑꯗꯨ ꯃꯩ ꯋꯥꯁ ꯁꯨꯝ ꯀꯩꯀꯥꯁꯨ ꯅꯨꯡꯉꯥꯏꯇꯕ ꯋꯥꯥꯁꯔꯨꯝꯖꯤ ꯈ꯭ꯔꯥ ꯅꯨꯡꯉꯥꯏꯇꯦ ꯁꯤ ꯇ ꯑꯩꯁꯨ ꯑꯗꯨꯝ ꯄꯅꯤ ꯇ꯭ꯔꯦꯅꯗꯤ ꯇꯝꯃꯦ ꯍꯧꯖꯤꯛꯀꯤꯗꯤ ꯈꯔ ꯅꯣꯡꯗꯤ ꯅꯅꯨꯡꯉꯥꯏꯇꯆꯦ ꯑꯗꯨꯝ ꯋꯥꯁꯔꯨꯝꯗ ꯅꯨꯡꯉꯥꯏꯇꯦꯕ ꯍꯗꯤ ꯂꯣꯏ ꯅꯨꯡꯉꯥꯏꯑꯕꯀꯣ ꯋꯥꯁꯔꯝꯅ ꯄꯥꯅꯤ ꯅꯨꯄꯤꯒ ꯄꯨꯟꯕꯗꯣ ꯅꯨꯡꯉꯥꯏꯇꯕ ꯑꯗꯨꯒ ꯃꯣꯏ ꯏꯁꯤꯡꯗꯣ ꯑꯗꯨꯁꯨ ꯈꯔ ꯍꯩꯅꯗꯕ ꯊꯛꯄ ꯏꯁꯤꯡꯗꯣ
ꯎꯝ
ꯃꯣꯏꯗꯣ ꯖꯥꯔꯗ ꯑꯣꯏꯅ ꯖꯥꯔꯒꯤ ꯑꯣꯏꯅ ꯈꯤꯟꯗꯣꯏꯅꯦꯕ ꯑꯗꯨꯒ ꯑꯗꯨꯝ ꯃꯣꯏꯒꯤ ꯀꯩꯅꯣꯗꯒꯤ ꯏꯁꯤꯡꯗꯣ ꯏꯁꯤꯡꯗ ꯏꯁꯤꯡ ꯑꯣꯏꯅ ꯀꯩꯅꯣ ꯑꯣꯏꯅ ꯂꯩꯗꯕꯗꯣ ꯃꯣꯏꯗꯣ ꯏꯁꯤꯡꯗꯣ ꯀꯥꯏꯗ ꯂꯩꯔꯤꯅꯣ ꯈꯪꯗꯦ ꯃꯍꯥꯎ ꯏꯆꯦꯟ ꯆꯦꯟꯗꯕ ꯌꯥꯝ ꯍꯩꯅꯗꯕꯗꯣ ꯇꯂꯕ ꯄꯥꯗ ꯁꯤꯗꯒꯤ ꯉꯁꯤ ꯐꯥꯎꯗꯤ ꯆꯠꯂꯝꯃꯦ ꯑꯗꯨꯒ ꯁꯤꯠ ꯊꯥꯗꯣꯛꯑꯒꯦꯅ ꯍꯥꯏꯔꯝꯃꯕꯅꯤ
ꯎꯝ ꯑꯣ ꯍꯣꯏ ꯃꯔꯨ ꯑꯣꯏꯅ ꯂꯥꯏꯕ꯭ꯔꯦꯔꯤꯗꯨ ꯑꯣꯏꯇꯥꯔꯒꯁꯨ ꯑꯩꯈꯣꯏꯒꯤ ꯋꯥꯁꯔꯨꯝ ꯄꯨꯟꯅ ꯄꯨꯟꯕꯁꯤꯗꯤ ꯅꯨꯡꯉꯥꯏꯇꯦ ꯅꯠꯇ꯭ꯔꯥ ꯑꯗꯨꯗꯤ ꯅꯨꯄꯤ ꯅꯨꯄꯥꯒ꯭ꯌꯥꯟ ꯇꯥꯗ ꯆꯪꯕ ꯇꯥꯏꯃꯤꯡꯁꯤ ꯅꯠꯇ꯭ꯔꯦ ꯑꯗꯨꯗꯨꯅ ꯑꯩꯉꯣꯟꯗ ꯅꯨꯡꯉꯥꯏꯕ ꯋꯥꯠꯦ ꯎ
ꯑꯗꯨ ꯏꯁꯤꯡ ꯔꯁꯨ ꯏꯁꯤꯡꯖ ꯑꯗꯨꯝ ꯊ ꯀ ꯊ ꯀ ꯀꯔꯤꯅ ꯑꯗꯨꯝ ꯍꯥꯏꯗꯤ ꯃꯣꯏꯁꯤꯡꯗꯨꯣ ꯃꯅꯝ ꯀꯩꯀꯥꯗ ꯍꯩꯅꯔꯛꯇ꯭ꯔꯕ ꯃꯅꯝ ꯃꯨꯟꯅꯃꯗꯕ ꯑꯗꯨꯁꯨ ꯃꯍꯥꯎ ꯑꯝꯇ ꯆꯦꯟꯗꯕꯗꯣ ꯎ ꯃ ꯑꯣꯂꯄꯒꯤ ꯇꯂꯕꯗꯤ ꯊꯒꯦ ꯇ ꯁꯤꯗ ꯑꯣꯏꯅꯗꯤ ꯑꯗꯨꯝ ꯈꯔ ꯈꯔ ꯑꯗꯨꯝ ꯄꯥꯔꯒ ꯑꯌꯨꯛꯀꯤ ꯅꯨꯡꯗꯥꯡ ꯅꯨꯃꯤꯗꯥꯡꯒꯤ ꯆꯥꯡ ꯅꯥꯏꯅ ꯑꯗꯨꯝ ꯈꯛ ꯈ ꯄꯥꯕꯤꯔꯛ ꯂꯣꯏꯔꯦꯅ ꯀꯂꯌꯥꯃꯣ ꯑꯗꯨꯅꯂ ꯍꯌꯦꯡꯗꯒꯤꯕꯨꯗꯤ
ꯎꯝ ꯑꯗꯨ ꯍꯥꯏꯒ ꯅꯪ ꯑꯇꯣꯞꯄ ꯅꯪꯒꯤ ꯍꯧꯖꯤꯛ ꯆꯠꯂꯝꯝꯕꯗꯣ ꯅꯠꯇꯕ ꯑꯇꯣꯞꯄ ꯆꯠꯂꯝꯕꯒꯨꯝꯁꯨ ꯇꯧꯗꯥꯏꯅꯦ
ꯎꯝ ꯑꯗꯨ ꯁꯤꯗ ꯁꯤꯗ ꯆꯠꯂꯦꯕ ꯀꯈꯣꯏꯁꯦ ꯑꯗꯨꯒ ꯂꯂꯤꯀ ꯆ ꯄ ꯊ ꯃ ꯇꯗ
ꯎꯝ
ꯃꯣꯏꯗꯤ ꯈꯔ ꯑꯗꯨꯅꯗꯤ ꯅꯨꯡꯉꯥꯏ ꯍꯥꯏꯕꯅꯦ ꯑꯗꯨ ꯑꯩꯗꯣ ꯃꯍꯩꯁꯪ ꯑꯗꯨꯝꯗꯤ ꯆꯠꯂꯛꯑꯦꯕ ꯃꯍꯩ ꯈꯪꯗꯣꯏꯅ ꯑꯍꯥꯟꯕꯩꯗꯤ ꯂꯨꯄꯥ ꯆꯅꯤꯄꯥꯥꯟꯗꯪ ꯂꯧꯔꯝꯃꯦ ꯑ ꯂꯨꯄꯥ ꯆꯅꯤ ꯄꯥꯟꯗꯝꯝꯅꯧꯔꯦ ꯑꯍꯥꯟꯕ ꯑꯗꯨꯝ ꯄꯩꯁꯥꯁꯨ ꯈꯔ ꯍꯣꯡꯕꯒꯤ ꯆꯅꯤꯄꯥꯟꯗ ꯑꯣꯏꯅ ꯆꯠꯂꯒꯦꯅ ꯆꯠꯂꯕ ꯑꯗꯨꯒ ꯑꯅꯤꯔꯛꯁꯨꯕꯩ ꯑꯗꯨꯁꯨ ꯆꯅꯤꯄꯥꯜ ꯂꯧꯔꯦ
ꯎꯝ
ꯑꯍꯨꯝꯂꯛ ꯁꯨꯕꯩꯗꯨꯗꯤ ꯆꯥꯝꯃꯉꯥ ꯂꯨꯄꯥ ꯂꯤꯁꯤꯡ ꯑꯃꯗꯨꯅ ꯊꯥ ꯑꯅꯤ ꯄꯥꯔꯦ ꯆꯥꯎꯉ ꯆꯥꯎꯉꯥ ꯑꯗꯨꯒ ꯃ ꯍꯟꯗꯛꯀꯤ ꯑꯃꯨꯛ ꯂꯨꯄꯥ ꯂꯤꯁꯤꯡ ꯑꯃꯨꯛ ꯎ ꯊꯤꯈꯔꯦ ꯑꯗꯨꯒ ꯍꯟꯗꯛ ꯍꯟꯗꯛꯀꯤꯗꯤ ꯆꯥꯇ꯭ꯔꯦꯠꯀ ꯀꯨꯟꯊ꯭ꯔꯥ ꯁꯨꯃꯥꯏꯅ ꯂꯧꯋꯦꯣ ꯑꯃꯥꯏꯅ ꯆꯠꯄꯅꯦ ꯍꯣꯏ ꯍꯣꯏ ꯏꯆꯦ ꯑꯗꯨꯗꯤ ꯅꯪꯁꯨ ꯊꯕꯛꯀꯥ ꯇꯧꯖꯔꯣ ꯑꯩꯁꯨ ꯊꯝꯃꯒꯦ ꯉꯁꯤꯒꯤꯗꯤꯗꯤ
ꯀꯣ ꯎꯝ ꯎꯝ ꯍꯣꯏ ꯍꯣꯏ